ꯍꯜꯂꯣ ꯑꯥꯎ꯫ ꯍꯜꯂꯣ ꯇꯥꯏ ꯇꯥꯏ꯫
ꯇꯕꯔꯣ ꯍꯥꯜꯂꯣ꯫
ꯇꯥꯌꯦ ꯇꯥꯌꯦ꯫ ꯍꯜꯂꯣ
ꯑꯧ ꯑ ꯍꯜꯂꯣ ꯑ ꯅꯦꯋꯥꯛꯁꯦ ꯈꯤꯇꯪ ꯅꯨꯡꯉꯥꯏꯇꯕ ꯃꯥꯜꯂꯤꯀꯣ ꯑꯣ ꯑꯣ ꯇꯥꯌꯦ ꯇꯥꯔꯦ ꯇ ꯑꯣ꯫ ꯈꯤꯇꯪ ꯈꯤꯇꯪ ꯒꯦꯞ ꯂꯩꯅꯕꯁꯦ ꯑ ꯏꯇꯥꯎ ꯀꯃꯥꯏ ꯇꯧꯔꯤꯒꯦ
ꯑꯗꯨꯝ ꯅꯨꯡꯉꯥꯏꯔꯤꯌꯦ꯫ ꯅꯪꯗꯤ ꯀꯃꯥꯏ ꯀꯃꯥꯏ ꯂꯩꯔꯤꯒꯦ
ꯑꯗꯨꯝ ꯑ ꯍꯧꯖꯤꯛꯄꯨꯗꯤ ꯆꯥꯛꯇꯣꯛꯄꯒꯤ ꯐꯝ ꯃꯝꯕꯅꯦ꯫ ꯗ ꯆꯥꯛ ꯆꯥꯔꯕꯣ ꯀꯃꯥꯏ ꯇꯧꯔꯤꯒꯦ꯫
ꯑꯣ ꯑꯩꯕꯨꯗꯤ ꯆꯥꯛꯆꯥꯔꯦ꯫
ꯎꯝ ꯗꯩꯃꯠ ꯌꯦꯟ ꯆꯥꯔꯕ꯫
ꯁꯤꯗꯤ ꯀꯩꯅꯣ ꯆꯥꯏ ꯀꯥꯡꯁꯣꯏ ꯆꯥꯔꯦ ꯀꯥꯡꯁꯣꯏ ꯃꯌꯥꯟ ꯇꯨꯌꯥꯟ ꯏꯃꯥꯅ ꯀꯩꯅꯣꯗꯒꯤ ꯑꯩꯈꯣꯏꯒꯤ ꯏꯃꯥꯒꯤ ꯃꯃꯥꯟꯅꯕꯤ ꯑꯃꯀꯣ
ꯎꯝ꯫
ꯂꯩꯌꯦ ꯃꯥꯅ ꯀꯩꯅꯣ ꯄꯨꯔꯛꯄ ꯇꯥꯔꯦ ꯗꯁ ꯀꯨꯁꯇꯣ꯫
ꯑꯥ꯫
ꯑꯗꯨꯝ ꯄꯨꯔꯛꯑꯦ ꯑꯗꯨꯗꯨꯒ ꯉꯥ ꯑꯌꯥꯏꯕ ꯈꯔ ꯊꯥꯛꯑꯒ ꯑꯧ ꯇꯥꯔꯦ꯫
ꯑꯣ ꯑꯁ ꯌꯥꯝ ꯍꯥꯎꯕ ꯏꯟꯖꯥꯡꯅꯤꯅꯦ꯫
ꯑ ꯍꯋꯤ ꯍꯧꯖꯤꯛꯀꯥꯟꯗꯤ ꯁꯥꯒꯠꯂꯛꯄꯅꯤꯅꯀꯣ꯫
ꯑꯥ꯫
ꯗꯨꯝ ꯑꯆꯝ ꯑꯔꯥꯛ ꯈꯔ ꯆꯥꯕꯅ ꯍꯛꯆꯥꯡꯁꯨ ꯅꯨꯡꯉꯥꯏꯌꯦ ꯄꯨꯛꯁꯨ ꯅꯨꯡꯉꯥꯏ꯫ ꯄꯥꯝꯃꯦ ꯅꯨꯡꯁꯥ ꯃꯨ ꯁꯥꯕꯁꯦ ꯀꯥꯂꯦꯟ ꯃꯇꯝ ꯑꯣꯏꯔꯦꯀꯣ
ꯃꯥꯅꯤ ꯃꯥꯅꯤ ꯑꯁꯤꯟꯕ ꯆꯥꯕ ꯍꯥꯎꯕ ꯃꯇꯝ
ꯃ ꯃꯥꯅꯦ ꯃꯥꯅꯦ
ꯖꯦ ꯍꯩꯅꯧ ꯍꯩꯅꯧꯒꯁꯦ ꯃꯦꯠꯂꯒ ꯆꯥꯕ ꯑꯩꯈꯣꯏ ꯍꯧꯖꯤꯛ ꯅꯨꯡꯁꯤꯍꯤꯗꯥꯛꯀ ꯂꯩꯗꯥꯏꯅꯦ ꯑꯗꯨꯒꯗꯣ ꯄꯨꯔꯥ ꯃꯦꯠꯁꯤꯜꯂꯒ ꯊꯨꯝ ꯃꯣꯔꯣꯛꯁꯦ ꯈꯤꯇꯪ ꯌꯥꯝꯍꯜꯂꯒ ꯀꯣ ꯆꯥꯛ ꯊꯣꯂꯛꯑꯒ ꯑꯈꯣꯏꯒꯤ ꯅꯨꯡꯁꯥ ꯅꯨꯡꯁꯥꯅꯨꯡꯁ ꯅꯨꯡꯁꯥꯁꯦ ꯈꯤꯇꯪ ꯌꯥꯛꯂꯤ ꯌꯥꯛꯂꯤꯒ ꯇꯧꯔ ꯃꯇꯝꯁꯤꯗ ꯃꯦꯠꯈꯥꯏꯔ ꯆꯥꯕꯁꯤꯗꯤꯀꯣ ꯃꯁꯤꯒꯤ ꯃꯍꯥꯎꯁꯤꯗꯤ ꯑꯁ ꯍꯥꯏꯗꯅ ꯀꯥꯟꯅꯗ꯭ꯔꯦꯍꯦ
ꯅꯪꯕꯣ
ꯆꯥꯔꯦ
ꯑꯣ ꯀꯔꯤ ꯃꯊꯦꯜ ꯆꯥꯔꯕ
ꯑ ꯑꯩꯈꯣꯏꯒꯤ ꯌꯦꯟ ꯊꯣꯡꯉꯦ ꯉꯁꯤꯗꯤ
ꯑꯣ ꯀꯩ ꯑꯣꯏꯂꯔꯔꯣ ꯅꯠꯇ꯭ꯔꯒ ꯃꯩ ꯀꯩꯌꯦꯂꯣ
ꯑꯥ ꯃꯩꯇꯩ ꯌꯦꯟ ꯇꯧꯔꯦ ꯌꯨꯝꯗ ꯃꯩꯇꯩ ꯌꯦꯟ ꯈꯔ ꯂꯣꯏꯕꯅꯦ ꯌꯥꯝ ꯂꯝꯍꯦꯜꯂꯦ ꯅ ꯌꯥꯝꯅ ꯑꯈꯣꯏꯒꯤ ꯍꯤꯡꯒꯣꯜꯗ ꯆꯪꯉꯒ ꯃꯈꯣꯡꯁꯦ ꯍꯦꯛꯇ ꯅꯟ ꯏꯁꯇꯣꯞꯇꯅꯤꯁꯦ ꯃꯣꯏꯅ ꯈꯣꯠꯂꯤꯁꯦ ꯐꯩꯗꯣꯝ ꯐꯩꯗꯣꯝꯅꯤ ꯃꯈꯣꯡꯁꯤꯅ ꯍꯧꯖꯤꯛ ꯐꯣꯠꯂꯤꯖꯦ ꯃꯣꯏꯅ
ꯑꯣ ꯑꯗꯨꯒꯤ ꯃꯊꯧ ꯃꯉꯝ ꯄꯥꯡꯊꯣꯛꯄ
ꯍꯥ ꯍꯥ ꯍꯥ ꯂꯝ ꯍꯦꯜꯂꯗꯤ ꯃꯥ ꯃꯊꯧ ꯃꯉꯝ ꯄꯥꯡꯊꯣꯛꯈ꯭ꯔꯦ
ꯑꯣ ꯑꯗꯣ ꯋꯥꯔꯒ ꯑꯁ ꯅꯪꯗꯤ ꯅꯍꯥꯟꯃꯨꯛꯀꯤꯃꯥꯏꯅ ꯌꯥꯎꯁꯪ ꯑꯃꯇꯪꯗꯤ ꯀꯣꯏ ꯆꯠꯄ ꯌꯥꯏꯍꯦ
ꯑꯦ ꯏꯁ ꯀꯩꯅꯣꯅꯦ ꯍꯥꯏ ꯌꯥꯎꯁꯪ ꯃꯃꯥꯡ ꯍꯟꯗꯛ ꯍꯟꯗ ꯃꯊꯪ ꯆꯍꯤ ꯂꯥꯛꯄ ꯀꯥꯟꯗꯗꯤ ꯑꯦ ꯃꯃꯥꯡ ꯆꯍꯤꯗꯒꯤ ꯍꯦꯟꯅꯤ ꯍꯟꯗꯛ ꯆꯍꯤꯗꯒꯤ ꯍꯦꯟꯒꯗꯕꯅꯤꯀꯣ
ꯃꯥꯅꯦ ꯃꯥꯅꯦ ꯍꯟꯇꯛ ꯀꯩꯅꯣ ꯌꯥꯎꯁꯪ ꯅꯨꯡꯉꯥꯏꯅ ꯁꯨꯝ ꯉꯥꯏꯕꯕꯁꯤ ꯋꯥꯏꯅꯦꯍꯦ
ꯑꯍꯦ ꯑꯍꯦ ꯑꯍꯦ ꯏꯇꯥꯎ ꯀꯨꯏꯗ꯭ꯔꯤꯗ ꯊꯥ ꯈꯨꯗꯤꯡ ꯌꯥꯎꯁꯪꯒ ꯇꯧꯔꯗꯤ ꯊꯤ ꯅꯨꯡꯉꯥꯏꯅꯤ ꯀꯨꯏꯗꯤ ꯀꯨꯏꯗ꯭ꯔꯤꯀꯣ ꯌꯥꯎꯁꯪ ꯑꯣꯏꯒꯤꯕ ꯑꯥ
ꯃꯇꯝꯁꯦ ꯅꯠꯇ꯭ꯔꯥ
ꯃꯥꯅꯦ ꯅꯨꯃꯤꯠ ꯃꯉꯥꯅꯤ ꯌꯥꯎꯁꯪ ꯇꯧꯕꯁꯤꯗꯤ ꯀꯃꯥꯏ ꯑꯗꯨꯝ ꯈꯡꯉꯤꯗꯨꯉꯥꯏ ꯑꯩꯈꯣꯏꯒꯤ ꯑꯌꯨꯛ ꯅꯨꯡꯊꯤꯟꯁꯤꯅ ꯍꯦꯛꯇ ꯑꯕꯦꯔ ꯑꯃꯃꯝ ꯄꯥꯏꯅꯔꯒ ꯌꯥꯎꯁꯪ ꯊꯧꯔꯤ ꯊꯠꯄ ꯂꯩꯁ ꯊꯥꯕꯤꯉꯩꯁꯤꯗ ꯑꯕꯦꯔꯒ ꯇꯩꯗꯅ ꯁꯤꯜꯗꯨꯔꯒ ꯅꯝꯗꯅ ꯍꯥ ꯍꯥ ꯍꯥ
ꯑꯁ ꯑꯗꯨ ꯍꯥꯏꯒ ꯌꯥꯎꯁꯪ ꯌꯥꯎꯁꯪ ꯑꯁ ꯍꯧꯖꯤꯛꯀꯥꯟ ꯌꯥꯎꯁꯪꯗꯨꯗꯤ ꯍꯥꯟꯅꯗꯩꯩ ꯌꯥꯝ ꯈꯦꯠꯅꯔꯦꯕꯣ
ꯈꯦꯠꯅꯔꯦ ꯈꯦꯠꯅꯔꯦ
ꯑꯩꯈꯣꯏꯅ ꯑꯉꯥꯡ ꯑꯣꯏꯔꯤꯉꯥꯏꯗꯗꯤ ꯌꯥꯎꯁꯪꯉꯁꯦ ꯑꯗꯨꯝ ꯅꯨꯃꯤꯠ ꯃꯉꯥꯅꯤꯁꯦ ꯑꯅꯝꯕꯅ ꯑꯗꯨꯝ ꯑꯕꯦꯔ ꯇꯩꯅꯕ ꯀꯣꯏꯕ ꯆꯠꯄ ꯑꯗꯨꯝ ꯏꯁꯤꯡ ꯍꯩꯅꯕ ꯌꯥꯝ ꯇꯧꯋꯤꯗꯅ
ꯑꯥ
ꯑꯥꯑꯣꯟꯕ ꯍꯥꯏꯇꯥꯥꯔꯗꯤ ꯂꯩꯀꯥꯏ ꯈꯨꯗꯤꯡꯒꯤ ꯑꯗꯨꯝ ꯌꯥꯎꯁꯪ ꯏꯁꯄꯣꯔꯠ ꯍꯥꯏꯅ ꯀꯟꯅ ꯍꯧꯗꯣꯛꯅꯔꯛꯑꯦꯕ ꯑꯗꯩꯗꯤ ꯑꯩꯈꯣꯏ ꯀꯪꯂꯥꯗ ꯆꯠꯂꯒ ꯌꯥꯎꯁꯪꯒꯤ ꯃꯩꯔꯥꯒ ꯂꯧꯋꯦꯕ ꯁꯄꯣꯠ ꯍꯣꯡꯗꯣꯛꯄꯒꯤ ꯑꯗꯨꯃꯥꯏꯅ ꯌꯥꯎꯁꯪꯁꯦ ꯑꯗꯩ ꯁꯥꯟꯅꯕ ꯈꯣꯠꯅꯕꯔꯣꯝ ꯑꯉꯝ ꯑꯉꯝꯕ ꯑꯣꯟꯊꯔꯤ ꯍꯧꯖꯤꯛꯀꯥꯟꯁꯦ
ꯃꯥꯅꯦ
ꯑꯃꯔꯣꯝꯗ ꯁꯤ ꯐꯗꯤ ꯐꯩꯌꯦ
ꯐꯩ ꯑꯩꯁꯨ ꯐꯩꯌꯦꯅ ꯈꯜꯂꯦ
ꯍꯣꯏ ꯑꯩꯈꯣꯏ ꯆꯠꯅꯕꯤ ꯆꯠꯅꯕꯤꯅꯤ ꯑꯗꯨ ꯑꯣꯏꯁꯨ ꯈꯤꯇꯪ ꯆꯠꯅꯕꯤꯗ ꯑꯣꯏꯇꯥꯔꯁꯨ ꯑꯩꯈꯣꯏ ꯈꯤꯇꯪ ꯀꯥꯟꯅꯕꯔꯣꯝꯗ ꯄꯨꯊꯣꯛꯄꯗꯤ ꯌꯥꯏꯗꯅ
ꯎꯝ ꯎꯝ
ꯑꯉꯥꯡ ꯉꯩꯗꯤ ꯃꯁꯛ ꯁꯥ ꯃꯎ ꯐꯅ ꯊꯝꯃꯦ ꯁꯥꯟꯅꯕ ꯈꯣꯠꯅꯕ ꯇꯧꯔꯗꯤꯀꯣ
ꯎꯝ
ꯑꯦ ꯌꯥꯎꯁꯪ ꯅꯨꯡꯉꯥꯏꯒ꯭ꯔꯖꯥꯠꯅꯤ ꯌꯥꯎꯁꯪꯒꯤ ꯏ꯭ꯁꯄꯣꯔꯠ ꯁꯦ ꯑꯩꯈꯣꯏꯒꯤ ꯂꯩꯀꯥꯏꯒꯤ ꯑꯉꯥꯡ ꯃꯌꯥꯝꯖꯦ꯫ ꯃꯣꯏꯒꯤꯁꯤ ꯁꯤꯟꯅꯤ ꯑꯗꯩꯗꯤ ꯂꯩꯁꯥꯕꯤꯒꯤ- ꯂꯩꯁꯥꯕꯤꯒꯤꯀꯣ
ꯍꯥꯥ
ꯃꯧꯒꯤꯅ- ꯃꯧꯒꯤ ꯏ꯭ꯁꯄꯣꯔꯠ ꯀꯥꯏꯅ ꯃꯈꯟ-ꯃꯈꯜ ꯈꯥꯏꯗꯣꯛꯑꯦꯕ
ꯑꯥ
ꯑꯗꯒꯤ ꯀꯃꯥꯏꯅ ꯇꯧꯒꯦꯗ ꯃꯣꯏ ꯌꯥꯎꯁꯪꯒꯤ ꯂꯝꯖꯦꯜ ꯆꯦꯜꯍꯜꯂꯅꯤ ꯃꯔꯥꯠꯊꯣꯟ ꯌꯥꯎꯔꯅꯤꯀꯣ
ꯑꯥ
ꯍꯟꯗ꯭ꯔꯦꯠ ꯃꯤꯇ꯭ꯔ ꯔꯦꯁ ꯌꯥꯎꯋꯦ ꯑꯅꯤ ꯑꯗꯨꯗꯤ ꯑꯉꯥꯡꯒꯩꯒꯤ ꯍꯥꯏ ꯖꯝ ꯂꯣꯡ ꯖꯝ ꯑꯗꯩꯗꯤ ꯃꯣꯏ ꯀꯩꯅꯣꯒ ꯌꯥꯎꯔꯤꯅꯦ ꯑꯩꯈꯣꯏꯒꯤ ꯑꯥ ꯆꯧꯀ꯭ꯔꯤ ꯀꯩꯅꯣ ꯇꯧꯕꯤꯗꯣ ꯆꯧꯀ꯭ꯔꯤ ꯏꯁꯩ ꯊꯥꯔꯒ ꯂꯦꯞꯄꯨꯒ ꯇꯧ ꯑꯗꯨꯒ ꯆꯧꯀ꯭ꯔꯤꯒ ꯐꯝꯅꯕꯤ ꯂꯩꯗꯥꯏꯅꯦ ꯑꯗꯨ ꯅꯨꯡꯉꯥꯏꯇ꯭ꯔꯣ
ꯃꯥꯅꯦ - ꯃꯥꯅꯦ
ꯑꯁ ꯑꯗꯩꯗꯤ ꯈ꯭ꯋꯥꯏ ꯌꯦꯡꯅꯨꯡꯉꯥꯏꯔꯤꯁꯤꯅ ꯑꯉꯥꯡ ꯃꯌꯥꯝ ꯀꯩꯅꯣ ꯇꯧꯔꯒ ꯑꯩꯈꯣꯏꯒꯤ ꯂꯐꯨꯁꯦ ꯂꯐꯨ ꯀꯥꯕꯤ ꯊꯥꯎ ꯎꯁꯦꯅꯦꯕ ꯂꯐꯨꯖꯦ ꯂ ꯂꯄꯨ ꯊꯥꯎ ꯎꯁꯜꯂꯒ ꯃꯊꯛꯇ ꯆꯧꯉꯥ ꯆꯠꯄꯤ ꯑꯃ ꯊꯦꯠꯇꯣꯏꯅꯦꯕ
ꯑꯥ
ꯑꯗꯨ ꯑꯀꯥ ꯉꯝꯕꯗꯨꯗ ꯐꯪꯗꯣꯏꯅꯤ ꯀꯥꯏꯅꯀꯣ
ꯑꯥ
ꯑꯁ ꯑꯉꯥꯡ ꯀꯥꯏꯗꯒꯤ ꯊꯥꯎꯖꯤ ꯃꯁꯥ ꯊꯥꯎ ꯇꯩꯁꯜꯂꯒ ꯑꯗꯨꯒ ꯍꯥ ꯀꯟꯅ ꯐꯟꯂꯥꯎ ꯆꯣꯡꯈꯠꯇꯣꯏꯅꯤ ꯀꯣꯏꯡꯅ ꯀꯣꯝꯗꯩꯗꯤ ꯀꯣꯛ ꯀꯥꯕꯗꯤ ꯉꯝꯗꯝꯅꯤꯅ ꯑꯗꯨꯒꯥ ꯍ ꯋꯥꯔꯀꯥꯟꯗ ꯖꯤ ꯅꯥꯟꯊꯔꯛꯀꯗꯣꯏꯅꯦꯕ ꯑꯗꯩꯗꯤ ꯑꯩꯈꯣꯏꯒꯤ ꯑꯩꯈꯣꯏꯒꯤ ꯏꯇꯩꯃꯁꯤꯡ ꯃꯣꯏꯅ ꯈ꯭ꯋꯥꯏ ꯅꯨꯡꯉꯥꯏ ꯌꯦꯡ ꯅꯨꯡꯉꯥꯏꯕꯖꯦ ꯑꯩꯈꯣꯏꯒꯤ ꯃꯌꯥꯝꯁꯤꯅ ꯑꯩꯈꯣꯏꯒꯤ ꯐꯛꯅꯤ ꯈꯪꯅꯤ ꯀꯩꯅꯣꯝ ꯀꯣꯏꯁꯟꯗꯣꯏꯅꯤ ꯋꯥ ꯖꯒꯣ ꯑꯃ ꯑꯗꯨ ꯃꯌꯥꯏꯗ ꯅꯨ ꯊꯥꯗꯣꯛꯀꯗꯣꯏꯅꯦꯕ ꯃꯃꯤꯠ ꯄꯨꯟꯖꯟꯗꯣꯏꯅꯦꯕ ꯃꯣꯏ ꯅꯨꯄꯤꯁꯤꯡꯒꯤꯁꯤ ꯂꯣꯏꯅ
ꯃꯥ ꯍꯦ ꯍꯦ꯫
ꯐꯥꯕꯤ꯫
ꯑꯥ꯫
ꯇꯧꯔꯦ꯫
ꯑꯠꯆꯥ ꯑꯗꯨ ꯑꯩꯁꯨ ꯑꯦꯐ_ꯕꯤ꯫ ꯗꯔ ꯀꯩꯅꯣꯝꯃ ꯎꯔꯝꯃꯤꯅꯦ ꯉꯥꯅꯨ ꯐꯥꯔꯒ ꯅꯣꯏ ꯂꯩꯀꯥꯏꯗꯗꯤ ꯑꯣꯏꯔꯝꯗꯧ ꯃꯥꯜꯂꯦ ꯃꯗꯣ꯫
ꯎꯝ ꯑꯁ ꯇꯧꯕꯅꯦ ꯇꯧꯕꯅꯦ ꯕꯥꯏꯔꯦꯜ ꯆꯠꯈꯤꯕꯅꯦ꯫
ꯆꯨꯝꯗꯣꯏꯅꯦ ꯐꯛꯅꯒ ꯀꯣꯏꯁꯤꯜꯂꯒ ꯃꯧꯉꯩꯗꯣ ꯃꯃꯤꯠꯇꯣ ꯇꯛꯀꯠ ꯇꯛꯀꯠ ꯄꯨꯟ꯫ ꯄꯨꯨꯖꯤꯜꯂꯒ ꯃꯩ ꯑꯝꯒ ꯊꯥꯜꯂꯒ ꯅꯨꯃꯤꯗꯥꯡ ꯃꯇꯝꯅꯤ ꯃꯗꯨ꯫ ꯅꯨꯃꯤꯗꯥꯡꯗ ꯑꯩꯈꯣꯏꯒꯤ꯫ ꯉꯥꯅꯨꯁꯦ ꯊꯥꯗꯣꯛꯑꯦ ꯍꯥꯏꯔꯒ ꯑꯥ ꯃꯧꯉꯩꯗꯨꯅ ꯍꯦꯛꯇ ꯁꯦ ꯑꯩꯈꯣꯏꯒꯤ ꯏꯔꯣꯏꯕꯗꯧꯅꯒꯀꯣ꯫
ꯃꯥꯅꯦ ꯃꯥ ꯑꯁ ꯑꯗꯨꯒꯤꯖꯨ ꯅꯨꯡꯉꯥꯏꯕ ꯂꯩꯔꯤ꯫ ꯑꯁ ꯑꯗꯨ ꯈ꯭ꯋꯥꯥꯏ ꯅꯨꯡꯉꯥꯏ꯫ ꯑꯩꯈꯣꯏꯒꯤ ꯑꯩꯈꯣꯏ ꯄꯥꯈꯪ ꯃꯆꯥꯁꯤꯡꯒꯤ ꯈ꯭ꯋꯥꯏ ꯅꯨꯡꯉꯥꯏꯖꯔꯤꯁꯦ꯫ ꯑꯈꯣꯏꯒꯤ ꯂꯩꯀꯥꯏꯒꯤ꯫ ꯄꯨꯈ꯭ꯔꯤ ꯈꯔ ꯆꯥꯎꯕ ꯑꯃ ꯂꯩꯌꯦꯕꯀꯣ꯫ ꯍꯥꯏꯗꯤ ꯑꯗꯨꯝ ꯏꯁꯤꯡ꯫ ꯁꯤꯡꯕꯒꯤ ꯆꯥꯕ ꯊꯛꯄꯗꯤ ꯁꯤꯖꯤꯟꯅꯗꯕꯀꯣ꯫ ꯁꯤꯡꯈ꯭ꯔ ꯃꯦꯠꯂꯦꯅ꯫ ꯌꯥꯎꯁꯪ ꯃꯇꯝꯁꯤꯗ ꯑꯩꯈꯣꯏꯒꯤ ꯉꯥꯅꯨꯁꯤ ꯂꯪꯗꯗꯩꯅꯦꯕꯀꯣ꯫
ꯉꯥ ꯑꯥ ꯑꯥ꯫
ꯑꯥ ꯑꯗꯩꯗꯤ ꯑꯈꯣꯏ ꯍꯟꯇꯛ ꯂꯩꯀꯥꯏꯒꯤ ꯑꯍꯟ ꯂꯩꯕ ꯃꯌꯥꯝꯗꯣ ꯂꯣꯏꯅ ꯌꯥꯎꯗꯣꯏꯅꯤ꯫ ꯏꯁꯤꯡꯖꯤ ꯀꯨꯝꯗꯔꯒ꯫ ꯉꯥꯅꯨ ꯐꯥꯕꯤ ꯇꯥꯅꯗꯣꯏꯅꯦꯕ꯫
ꯎ ꯑꯣ ꯍꯣ꯫
ꯑꯁ ꯍꯦꯛꯇ ꯈꯨꯠꯅ ꯇꯥꯛ ꯂꯥꯎꯅ ꯐꯥ ꯇꯧ ꯉꯥꯅꯨꯒ ꯃꯨꯛ ꯂꯨꯞꯈꯤꯅꯤ꯫
ꯑꯥ ꯑꯥꯍ ꯑꯥ꯫
ꯉꯥꯅꯨꯗꯨ ꯋꯥꯕ ꯌꯥꯕ ꯋꯥꯔꯀꯥꯟ ꯑꯈꯣꯏ
ꯑꯍ ꯑꯍ ꯍ ꯍ ꯑꯩꯁ ꯑꯗꯨꯒꯤꯗꯤ ꯌꯥꯝ ꯐꯕ ꯁꯥꯅ ꯀꯔꯤꯅꯤ ꯁꯥꯖꯅꯣ
ꯃꯥꯅꯦ ꯃꯥꯅꯦ ꯑꯁ ꯑꯗꯨ ꯑ꯫ ꯑꯩꯈꯣꯏꯅ ꯑꯩꯅ ꯈ꯭ꯋꯥꯏ ꯅꯨꯡꯉꯥꯏꯖ꯭ꯕꯗꯤ ꯑꯩꯈꯣꯏꯅ ꯑꯉꯥꯡ ꯑꯣꯏ ꯈ ꯑꯣꯏꯅ ꯑꯗꯨꯗꯤꯀꯣ ꯌꯥꯎꯁꯪꯁꯦ꯫ ꯅꯨꯃꯤꯠ ꯃꯉꯥꯅꯤ ꯇꯧꯅꯤ ꯋꯥꯠꯂꯤꯉꯥꯏꯁꯤꯗ ꯑꯩꯈꯣꯏꯒꯤ ꯌꯨꯝ ꯌꯨꯝꯒꯤ ꯑꯩꯈꯣꯏ ꯏꯃꯥꯟꯅꯕꯁꯤꯡꯗꯣ ꯍꯂꯣ ꯋꯥ ꯈꯥꯏꯅꯔꯅꯤ ꯑꯗꯩꯗꯤ ꯀꯩꯅꯣ ꯆꯔꯨꯁꯨ ꯍꯥꯏꯗꯤ ꯍꯧꯖꯤꯛꯀꯥꯟꯒ ꯍꯋꯥꯏꯒ ꯈꯦꯠꯅꯕ ꯑꯝꯅ ꯍꯧꯖꯤꯛꯀꯥꯟꯗꯤ ꯆꯔꯨꯁꯦ ꯑꯅꯝꯕꯅ ꯂꯧ ꯌꯩꯕꯗ ꯑꯩꯈꯣꯏꯒꯤ ꯃꯤꯅ ꯌꯩꯅꯗ꯭ꯔꯦꯅ꯫
ꯑ꯫
ꯃꯦꯆꯤꯟꯅ ꯀꯛꯈꯤꯕꯗꯨꯗꯤ ꯀꯩꯅꯣ ꯇꯧꯋꯦꯕ ꯆꯔꯨꯗꯣ ꯑꯩꯈꯣꯏꯒꯤ ꯄꯨꯟꯕ ꯌꯥꯝ ꯅꯨꯡꯉꯥꯏꯇꯦꯕ꯫
ꯅꯨꯡꯉꯥꯏꯇꯦ ꯅꯨꯡꯉꯥꯏꯇꯦ꯫
ꯃꯇꯠ ꯇꯠꯂꯕꯅꯤꯅꯀꯣ
ꯉꯥ
ꯅꯍꯋꯥꯏꯒꯤ ꯃꯤꯅ ꯌꯩꯕꯗꯨꯗꯤ ꯑꯩꯈꯣꯏ ꯆꯩꯔꯣꯡꯅ ꯌꯩꯕꯗꯨꯗꯤ ꯑꯗꯨꯝ ꯃꯄꯣꯛ ꯀꯥꯏꯗꯦꯗꯅ ꯎꯝ ꯑꯗꯨꯅ ꯑꯗꯨꯝ ꯅꯨꯡꯉꯥꯏꯕ ꯌꯥꯎꯁꯪꯒꯤ ꯁꯥꯕꯗꯤ ꯌꯥꯝ ꯅꯨꯡꯉꯥꯏꯕ ꯍꯥꯏꯇꯥꯔꯦꯅꯦ
ꯎꯝ ꯎꯝ
ꯑꯗꯨꯒ ꯌꯥꯎꯁꯪ ꯍꯥꯏꯁꯦ ꯑꯩꯈꯣꯏ ꯃꯤ ꯇꯔꯥꯃꯨꯛꯇꯤ ꯌꯥꯕꯩ ꯃꯑꯣꯡꯗ ꯁꯥꯅꯤ ꯆꯥꯎꯅ꯫
ꯑꯣ꯫
ꯑꯗꯩꯗꯤ ꯅꯨꯡꯗꯥꯡꯁꯦ ꯑꯩꯈꯣꯏꯁꯦ ꯂꯦꯛꯇꯣꯏꯅꯦꯕ꯫ ꯑꯩꯈꯣꯏ ꯏꯃꯥꯟꯅꯕꯒꯩꯁꯦ ꯑꯍꯤꯡꯁꯤꯗ ꯍꯧꯒꯠꯂꯒ ꯑꯩꯈꯣꯏꯒꯤ ꯀꯩꯅꯣ ꯇꯧꯗꯣꯏꯅꯦ ꯑꯩꯈꯣꯏ ꯂꯩꯀꯥꯏ ꯍꯤꯡꯒꯣꯜ ꯈꯔ ꯆꯥꯎꯕ ꯂꯩꯗꯅ꯫
ꯑꯥ
ꯆꯪꯉꯒ ꯑꯩꯈꯣꯏꯅ ꯀꯣꯕꯤ ꯈꯪꯗꯦ ꯍꯟꯖꯥꯡ ꯅꯥꯄꯤꯁꯦ ꯑꯩꯈꯣꯏꯅ ꯇꯨꯃꯤꯟꯅ ꯂꯧꯊꯣꯛꯇꯣꯏꯅꯦꯕ ꯑꯗꯨꯒ ꯑꯥ ꯍꯜꯂꯛ ꯑꯀꯥꯟꯗ ꯑꯃꯨꯛ ꯑꯩꯈꯣꯏꯁꯦ ꯑꯃꯨꯛ ꯊꯣꯛꯒꯗꯣꯏꯅꯦꯕ꯫ ꯑꯗꯨꯒ ꯆꯥꯃꯤꯟꯅꯗꯅ
ꯃꯥꯅꯦ ꯃꯥꯅꯦ
ꯑꯌꯨꯛ ꯅꯨꯡꯗꯤꯜꯗꯨꯅ ꯑꯩꯈꯣꯏ ꯂꯩꯀꯥꯏꯒꯤ ꯈꯣꯡ ꯈꯪꯗꯦ ꯈꯣꯡꯕꯥꯟ ꯈꯪꯗꯦ ꯑꯩꯈꯣꯏꯖꯦ ꯏꯁꯤꯠꯄ ꯆꯠꯇꯣꯏꯅꯦꯕ
ꯑꯥꯋꯣ
ꯆꯠꯂꯒ ꯑꯗꯣ ꯑꯩꯈꯣꯏ ꯉꯥꯌꯣꯟ ꯉꯥꯌꯣꯟꯕꯤꯁꯤꯡꯅꯒ ꯑꯩꯈꯣꯏꯒꯤ ꯂꯩꯀꯥꯏꯒꯤ ꯃꯤ ꯂꯩ ꯍꯥꯏꯕ ꯂꯩꯗꯅ
ꯑꯥ ꯑꯥ ꯑꯥ ꯑꯥ
ꯌꯣꯟꯊꯣꯛꯇꯣꯏꯅꯦꯕ ꯑꯗꯨ ꯄꯩꯁꯥ ꯐꯪꯉꯛꯄꯗꯨꯅ ꯑꯩꯈꯣꯢ ꯑꯃꯨꯛ ꯆꯥꯛꯀ ꯆꯥꯟꯅꯗ
ꯑꯣ ꯑ
ꯅꯪꯗꯤ ꯑꯉꯥꯡ ꯑꯣꯏꯅ ꯑꯗꯨꯛꯀꯤ ꯃꯇꯤꯛ ꯅꯨꯡꯉꯥꯏ ꯍꯥꯏꯇꯥꯔꯦꯅꯦ
ꯑꯁ ꯍꯧꯖꯤꯛꯇꯤ ꯌꯥꯝ ꯈꯦꯠꯅꯔꯦꯗ ꯍꯧꯖꯤꯛꯀꯤꯅ ꯑꯃꯨꯛ ꯑꯅꯧ ꯑꯅꯧꯕ ꯊꯣꯛꯂꯛꯑꯕꯅꯤꯅ ꯑꯉꯥꯡꯈꯩ ꯖꯦ ꯎꯝ ꯍꯥꯏꯗꯤ ꯑ ꯃꯇꯝꯗꯨꯗ ꯑꯩꯈꯣꯏꯅꯒ ꯐꯣꯟ ꯄꯥꯏꯗ꯭ꯔꯤ ꯃꯇꯝꯗꯣ ꯑ ꯐꯣꯟꯅꯒ ꯄꯥꯏꯗ꯭ꯔꯤꯕ ꯃꯇꯝ ꯃꯥꯒꯤ ꯀꯦꯀꯨ ꯂꯣꯞꯇꯤ ꯁꯥꯟꯅꯕ ꯃꯇꯝ ꯑꯗꯩꯗꯤ ꯋꯥ ꯋꯥꯇꯣꯟꯗꯒ ꯀꯥꯔꯒ ꯀꯦꯀꯨ ꯂꯣꯞꯄ ꯃꯇꯝ ꯑꯗꯩ ꯏꯁꯤꯡ ꯑꯃꯥꯡꯕꯤ ꯁꯥꯟꯅꯕ ꯃꯇꯝ ꯍꯧꯖꯤꯛꯀꯥꯟꯗꯤ ꯑꯉꯥꯡꯈꯩꯗꯤ ꯇꯧꯗ꯭ꯔꯦꯗ ꯑꯗꯣ ꯍꯣꯏ ꯑ ꯍꯧꯖꯤꯛ ꯀꯥꯟꯒꯤ ꯍꯥꯏꯔꯒꯗꯤ ꯑꯉꯥꯡꯒꯩꯖꯦ ꯍꯔꯥꯎꯍꯜꯂꯒ ꯑꯩꯈꯣꯏꯒꯤ ꯁ꯭ꯄꯣꯔꯠꯁ ꯐꯖꯅ ꯇꯧꯕꯗꯤꯀꯣ꯫ ꯁꯤꯁꯤꯅ ꯑꯐꯕꯔꯣꯝ ꯑꯗꯥ ꯄꯨꯔꯛꯀꯅꯦ ꯗꯤ ꯈꯜꯂꯦ꯫
ꯎꯝ ꯌꯥꯎꯁꯪꯁꯦ ꯍꯥꯏꯗꯤ ꯍꯨꯖꯤꯛ ꯍꯥꯏꯗꯤ ꯆꯥꯎ ꯆꯥꯎ ꯁꯥꯟꯅꯗ꯭ꯔꯥ ꯍꯨꯖꯤꯛꯀꯥꯟꯗꯤ ꯆꯔꯨ ꯒꯨꯝꯕꯗꯣ ꯄꯥꯛ ꯂꯩꯅꯗ꯭ꯔꯕꯅꯤꯅ ꯌꯥꯎꯁꯪꯁꯦ ꯃꯆꯥ ꯃꯆꯥ ꯁꯥꯟꯅꯔꯦꯕ꯫
ꯀꯦ ꯍꯥꯏꯔꯤꯗꯣ꯫ ꯑꯣꯕꯩ ꯍꯤꯟꯖꯥꯡ ꯅꯥꯄꯤ ꯈꯣꯠ ꯅꯨꯄꯥ ꯍꯨꯔꯥꯜꯂꯒ ꯆꯥꯔꯤ ꯍꯥꯏꯕꯗꯣ꯫ ꯍꯧꯖꯤꯛ ꯑꯉꯥꯡꯒꯩꯗꯤ ꯈꯟ ꯗ꯭ꯔꯦꯅꯦ ꯍꯧꯖꯤꯛꯀꯥꯟ ꯑꯉꯥꯡꯒꯩꯁꯦ꯫
ꯎꯝ ꯑꯗꯨꯅꯤ ꯆꯥꯕ ꯊꯛꯄꯁꯨ ꯗꯨꯝ ꯅꯨꯡꯉꯥꯏꯗꯅ꯫
ꯃꯥꯅꯦ꯫
ꯑ ꯑꯁꯤꯗꯤ ꯑ ꯈꯪ ꯌꯥꯝ ꯈꯦꯠꯅꯔꯦꯗ ꯍꯧꯖꯤꯛꯀꯥꯟꯒ ꯅꯍꯥꯋꯥꯏꯒꯗꯤꯀꯣ꯫ ꯑꯩꯗꯤ ꯍꯨꯖꯤꯛ ꯑꯩꯈꯣꯏꯅꯈꯪ ꯅꯨꯡꯉꯥꯏꯖꯔꯤꯕꯣ ꯄꯥꯈꯪ ꯃꯆꯥꯁꯤꯡꯒꯤ ꯅꯨꯡꯗꯥꯡꯗ ꯊꯥꯕꯜ ꯁꯤꯜꯂꯛꯄ ꯌꯥꯎꯁꯪ ꯃꯅꯨꯡꯗꯤ ꯊꯥꯕꯜ ꯂꯦꯞ ꯇꯕꯤ ꯆꯣꯡꯗꯣꯏꯅꯦ
ꯑꯦ ꯊꯥꯕꯜꯁꯦ ꯀꯩꯅꯣꯅꯦ ꯃꯩ ꯆꯠꯂꯤꯅꯦ ꯍꯟꯗꯛꯇꯤ꯫ ꯅꯨꯃꯤꯗꯥꯡꯗ ꯅꯨꯃꯤꯗꯥꯡꯗꯅ ꯊꯥꯕꯜ ꯆꯣꯡꯕ ꯆꯠꯄ ꯑꯌꯨꯛ ꯅꯨꯡꯗꯤꯟꯗꯅ ꯁꯥꯟꯅꯕ ꯍ꯫
ꯃꯥꯅꯦ꯫ ꯊꯥꯕꯜ ꯆꯣꯡꯕ ꯍꯥꯏꯔꯒ ꯑꯩꯗꯤ ꯊꯥꯕꯜꯁꯤ ꯄꯥꯛ ꯍꯩꯇꯦꯕꯀꯣ꯫ ꯏꯃꯥꯟꯅꯕꯉꯩ ꯆꯣꯡꯉꯅꯤ ꯑꯩꯁꯨ ꯍꯥꯏꯐꯦꯠ ꯃꯔꯛ ꯑꯃ ꯌꯥꯎꯔꯝꯃꯅꯤꯀꯣ ꯑꯗꯩꯗꯤ ꯏꯃꯥꯟꯅꯕ ꯃꯌꯥꯝꯗꯨꯅꯤ ꯃꯣꯏꯅ ꯄꯨꯔꯛꯄ ꯗ꯭ꯔꯦꯁ ꯃꯊꯪ ꯃꯊꯪ ꯑꯩꯉꯣꯟꯗ꯫
ꯑꯣ ꯍꯦ ꯍꯦ ꯍꯦ ꯑꯗꯨꯗꯤ ꯅꯪ ꯐꯤꯌꯥꯡꯈꯣꯛ ꯇꯥꯔꯦꯅꯦ ꯍꯦ ꯍꯦ ꯍꯦ꯫
ꯃꯥꯅꯦ ꯃꯌꯥꯝ ꯐꯤꯌꯥꯡꯀꯣꯛ ꯇꯥꯔꯦ ꯑꯗꯨ ꯍꯥꯏꯔꯒ ꯑꯃꯝꯛꯇꯪ ꯃꯊꯪꯗꯤ ꯑꯝ ꯄꯨꯂꯞ ꯄꯨꯟꯅꯥ ꯆꯠꯁꯦ
ꯌꯥꯏꯌꯦ ꯌꯥꯏꯌꯦ ꯑꯁ ꯃꯣꯏꯔꯥꯡꯗ ꯑꯣꯏꯅ ꯇꯧꯁꯦ ꯃꯊꯪꯗꯤ
ꯌꯥꯏꯌꯦ ꯑꯝꯇꯪ ꯄꯨꯜꯂꯛ ꯄꯨꯟꯅ ꯑꯝꯇ ꯅꯨꯡꯉꯥꯏꯃꯤꯟꯅꯁꯦꯕ꯫
ꯌꯥꯏꯌꯦ ꯌꯥꯏꯌꯦ ꯌꯥꯏꯌꯦ ꯑꯝꯊꯣꯛ ꯍꯣ ꯍꯣ ꯍꯣ ꯑꯣ ꯑꯗꯨꯝ ꯄꯥꯎ ꯐꯥꯎꯅꯁꯤ ꯑꯗꯨꯝ ꯄꯥꯎ ꯐꯥꯎꯅꯁꯤ꯫
ꯍꯣ ꯍꯣꯏ ꯊꯝꯃꯦ ꯊꯝꯃꯦ ꯎꯝ ꯎꯝ꯫